ꯍꯥꯎ
ꯆꯥꯛ ꯏꯁꯤꯡ ꯆꯕꯤꯔꯕ
ꯁꯥꯔꯤꯗ
ꯕꯤ ꯀꯦ ꯍꯥꯏ
ꯆꯥꯛ ꯊꯣꯡꯒꯠꯂꯤ ꯑꯩꯈꯣꯏ ꯏꯅꯥꯎꯊꯣꯏꯅ
ꯑꯣ ꯀꯩ ꯀꯩ ꯍꯤꯟꯟꯖꯥꯡ ꯇꯧꯕꯤꯔꯤꯒꯦ
ꯁꯧꯒ꯭ꯔꯤ ꯊꯣꯡꯒꯦ ꯇꯧꯔꯤꯌꯦꯦ ꯁꯧꯒꯔꯤ ꯊꯣꯉꯒ ꯀꯥꯡꯍꯧ ꯑꯃ ꯉꯥꯎꯍꯜꯂꯒꯦ
ꯍꯣꯏ
ꯍꯣꯁꯄꯤꯇꯥꯜꯗ ꯑꯅꯥꯕ ꯑꯃꯁꯨ ꯂꯩꯌꯦ ꯏꯆꯦ ꯑꯃ ꯑꯉꯥꯡ ꯎꯅꯕ ꯄꯨꯈꯠꯂꯑꯦ ꯃꯥꯏ ꯆꯝꯐꯨꯠ ꯈꯤꯇ ꯐꯨꯠꯄꯤꯔꯛꯑꯣꯌꯦ ꯑꯥ ꯏꯊꯥꯏꯗꯒꯤꯅꯦꯕ ꯑꯩꯅ ꯆꯝꯐꯨꯠꯇꯣ ꯆꯥꯛꯁꯨ ꯄꯨꯔꯛꯑꯒꯦ ꯏꯅꯤ ꯌꯥꯔꯤꯁꯤ ꯑꯦ ꯁꯦꯟꯗꯅꯦꯕ ꯂꯩꯔꯤꯗꯣ
ꯑꯥ
ꯆꯥꯛ ꯃꯣꯏꯅꯤ ꯈꯠꯀꯤꯅꯦ
ꯑꯥ
ꯦꯅ ꯍꯥꯏꯈꯤꯕꯅꯦ ꯌꯥꯅꯤ ꯌꯥꯅꯤꯗꯤ ꯍꯥꯏ ꯑꯗꯨꯏꯁꯨ ꯑꯩꯅ ꯄꯨꯁꯤꯟꯈ꯭ꯔꯒꯦ ꯇꯧꯕ ꯆꯝꯐꯨꯠꯇꯨ ꯅꯪ ꯀꯃꯥꯏꯅ ꯄꯨꯔ ꯆꯠꯦ
ꯃꯥ ꯃꯥꯅꯦ ꯃꯥꯅꯦ
ꯆꯝꯐꯨꯠꯇꯣ ꯂꯩꯔꯒ ꯆꯥꯕꯗꯨꯗꯤ ꯃꯣꯏ ꯃꯈꯜ ꯃꯈꯜꯒ ꯀꯩꯅꯣ ꯄꯨꯡꯍꯥ ꯍꯥꯞꯆꯤꯜꯂꯦ ꯇꯕꯨ ꯄꯤꯅꯤꯅ
ꯍꯣꯏ
ꯇꯧꯔꯛꯣ ꯆꯥꯕꯩ
ꯌꯥ ꯀꯅ ꯑꯋꯥꯖ ꯌꯥꯏ ꯃꯤ ꯄꯤꯖꯅ
ꯎ ꯑꯗꯨ ꯃꯔꯤ ꯆꯠꯄ ꯌꯥꯏ ꯌꯥꯗꯦ ꯍꯥꯏꯕ ꯂꯩꯕꯗꯣ ꯑꯗꯨ ꯀꯃꯥꯏꯅ ꯇꯧꯕꯅꯣ ꯀꯩ ꯀꯩꯅꯣ
ꯑꯗꯨꯝ ꯀꯣꯂꯦꯝꯋꯥꯏꯒꯗꯤ ꯑꯗꯨꯝ ꯄꯤꯖꯅꯩꯗ ꯑꯗꯩꯗꯤ ꯇꯣꯔꯕꯣꯠꯁꯤꯅꯗꯤ ꯈꯔ ꯐꯗꯍꯧꯗꯦ ꯃꯥꯗ
ꯑꯣ ꯃꯣꯏꯅꯗꯤ ꯇꯣꯔꯕꯣꯠ ꯑꯣꯏꯅ ꯐꯨꯠꯄꯤꯌꯣꯅ ꯍꯥꯏꯔꯛꯄꯅꯦꯕ ꯑꯩꯁꯦ ꯌꯨꯝꯗ ꯂꯩꯕ ꯑꯣꯏꯅ ꯐꯨꯠꯆꯜꯂꯒꯦ ꯇꯧꯕ
ꯎꯝ ꯁꯣꯔꯕꯣꯠꯅꯗꯤ ꯐꯕ
ꯑ ꯌ ꯔꯀꯦ ꯇ ꯀꯁ
ꯎꯝ ꯑꯉꯥꯡ ꯎꯅꯕꯅꯤ ꯅꯠꯇ꯭ꯔꯣꯕꯣꯠ
ꯑ ꯑꯗꯨ ꯂ ꯂꯥꯄꯅꯤ ꯃ ꯆ ꯆꯥꯛ ꯌꯦꯟꯁꯥꯡꯗꯣ ꯅꯍꯥꯟꯗꯩ ꯂꯩꯔ ꯆꯥꯒꯦꯕ ꯑꯗꯨ ꯅꯨꯡꯉꯥꯏꯇ꯭ꯔꯕ ꯑꯩꯅ ꯅꯥꯈꯩ ꯂꯩꯔꯒꯅ
ꯃꯥꯟ ꯑꯗꯨ ꯃꯌꯥꯗꯨꯗ ꯑꯩꯈꯣꯏꯅ ꯍꯦꯛ ꯍꯣꯇꯦꯜꯗꯣ ꯂꯣꯏꯁꯤꯜꯂꯒꯗꯤ ꯑꯩꯈꯣꯏꯅ ꯂꯣꯏ ꯇꯧꯕꯤ ꯌꯥꯕꯅꯦꯕ ꯂꯣꯏꯁꯤꯟꯗ꯭ꯔꯤꯕ ꯂꯣꯏꯗꯤ ꯂꯣꯏꯔꯦ ꯔꯦꯛ ꯅꯨꯡ ꯆꯟꯕ ꯀꯩꯗꯧꯕ ꯂꯣꯏ ꯂꯣꯏꯔꯦ
ꯎꯝ ꯎꯝ
ꯑꯗꯨꯒ ꯐꯝꯕ ꯍꯧꯔꯗꯧꯕꯅꯤ ꯀꯨꯏꯗꯦ ꯀꯨꯏꯔꯔꯣꯏ
ꯑꯃꯝꯕ ꯁꯨꯗꯏꯗ ꯗꯨꯀꯥꯟ ꯑꯝꯇ ꯂꯧꯁ ꯍꯥꯏꯅ ꯍꯥꯏꯅꯕꯅꯦ ꯑꯗꯨꯕꯨ ꯑꯣꯏꯣꯏ
ꯑꯣ ꯑꯗꯨꯒꯤ ꯀꯩꯅꯣꯗꯣ ꯃꯥꯗꯤ ꯗꯨꯀꯥꯟ ꯑꯗꯣ ꯅꯣꯏ ꯅꯃꯥꯗ ꯌꯦꯡꯍꯟꯕꯗꯅꯦ ꯕꯤꯔꯥꯝꯕꯥꯇꯤ ꯊꯝꯅꯕꯅꯦ ꯑꯗꯨꯅ ꯄꯤꯛꯏ ꯌꯥꯔꯣꯏ ꯍꯌꯦꯡ ꯇꯦꯟꯁꯤꯟ ꯐꯪꯉ ꯀꯥꯟꯗ ꯃꯣꯏ ꯑꯅꯤ ꯐꯝꯅꯕꯩꯅꯦꯅꯦ
ꯎꯝ ꯍꯥꯏ
ꯄ꯭ꯂꯥꯟꯗ ꯍꯥꯏ ꯆꯥꯖꯦ ꯊꯕꯛ ꯇ ꯍ ꯛꯇꯦꯁꯤꯃ ꯂꯧꯕꯤꯔꯒ ꯃꯣꯏ ꯍꯤꯡꯅꯕ ꯇꯧꯍꯟꯒꯦ ꯍꯥꯏꯕꯒꯤ ꯋꯥꯈꯜ ꯅꯠꯇꯦꯕ
ꯆꯗ ꯌꯥꯝ ꯊ ꯇ ꯎꯨꯛꯇꯦ ꯀꯩꯅꯅ ꯊꯥꯗ
ꯎꯝ
ꯊꯕꯛ ꯇꯧꯕꯒꯤ ꯄ꯭ꯂꯥꯟ ꯂꯩ
ꯑꯣ ꯎꯝ ꯎꯝ
ꯑꯩꯈꯣꯏꯅ ꯍꯧꯖꯤꯛ ꯈꯜꯂꯤꯁꯤꯅ ꯊꯕꯛ ꯃꯆꯥ ꯑ ꯑꯃ ꯇ ꯍꯧꯕ ꯁꯤꯅꯦꯕ ꯀꯣꯂꯤꯦꯖꯦ ꯆꯥꯝ ꯇ ꯍꯧꯕ ꯍꯥꯏꯁꯤꯅꯗꯤ ꯍꯤꯡꯗꯣꯏꯅꯤꯗꯣ
ꯃꯥꯅꯦ ꯃꯥꯅꯦ
ꯑꯗꯨ ꯑꯩꯈꯣꯏꯅ ꯇꯦꯛ ꯇꯦꯛ ꯀꯥꯏꯗꯗꯒꯤ ꯃꯆꯥ ꯃꯆꯥ ꯇꯧꯔꯤꯁꯤꯗꯤ ꯑꯣꯏꯕ ꯌꯥꯕꯅꯣ
ꯃꯥꯅꯦ ꯑꯃꯤ ꯏ ꯎꯗꯅ ꯀꯦꯟꯁꯔꯒꯤ ꯍꯣꯁꯄꯤꯇꯥꯜ ꯑꯃ ꯁꯥꯅꯦꯕ
ꯑꯥ
ꯑꯁ ꯁꯦꯟꯇ꯭ꯔꯦꯜ ꯂꯣꯝꯗꯒꯤ ꯂꯝ ꯅꯨꯡ ꯂꯣꯏ ꯂꯧ ꯂꯣꯏꯔꯕꯅꯦ ꯑꯗꯨ ꯇꯧꯕꯩꯗꯨꯗ ꯊꯕꯛ ꯃꯌꯥꯝ ꯀꯧꯔꯛꯈꯤꯅꯦꯕ
ꯎꯝ
ꯑꯗꯩꯗꯨꯗ ꯑꯃꯗꯤ ꯇꯧꯍꯧꯁꯤ
ꯍꯣꯏ ꯍꯣꯏ ꯍꯣꯏ
ꯎꯝ ꯁꯥꯁꯨ ꯌꯥꯎꯗꯣꯏꯅꯦꯕ ꯑꯗꯨꯗꯤ
ꯑꯥ
ꯇꯣꯜ ꯀꯩꯅꯣꯒꯤ ꯑꯣꯏꯅ ꯊꯕꯛꯁꯦ ꯃꯌꯥꯝꯁꯦ ꯂꯣꯏ ꯀꯧꯔꯛꯀꯗꯣꯏꯅꯦ ꯊꯕꯛ ꯏꯪꯈꯥꯡꯁꯦ ꯃꯃꯥ ꯃꯄꯥꯅ ꯋꯥꯅꯔꯤꯁꯦ ꯃꯆꯥꯒꯤ ꯅꯠꯇ꯭ꯔꯣ
ꯃꯥꯅꯦ
ꯃꯥꯗꯤ ꯏꯎꯗꯕ
ꯎꯝ
ꯋꯥꯕꯆ
ꯑꯣ
ꯋꯥꯐꯝꯝꯗꯤ ꯎꯏꯌꯦ ꯋꯥꯐꯝꯗꯤ ꯎꯏꯌꯦꯕ
ꯑ
ꯎꯝ ꯎꯝ ꯑꯗꯨꯗꯤ ꯍꯥꯏꯗ꯭ꯔꯦꯁꯨ ꯑꯗꯨꯝ ꯈꯪꯉꯝꯃꯅꯤ ꯎꯝ
ꯑꯇꯩꯅꯣ
ꯃꯥ ꯇꯦꯟꯁꯟ ꯀꯩ ꯂꯩꯐꯝ ꯊꯣꯛꯀꯦ ꯍꯧꯖꯤꯛ ꯀꯔꯤꯗ ꯇꯦꯟꯁꯟ ꯂꯩꯗꯣꯏꯅꯣꯕ
ꯑꯣ ꯅꯨꯡꯉꯥꯏꯃꯟꯕꯒꯤ
ꯑꯥꯎ ꯃꯥꯅꯦ ꯆ ꯆꯂ ꯍꯥꯏ ꯑꯩꯈꯣꯏꯗꯤ ꯇꯦꯟꯁꯟꯁꯨ ꯂꯩꯖꯗꯦ ꯑꯩꯗꯤ ꯋꯦꯠ ꯐꯅꯌꯥꯝ ꯀꯩꯅꯣ ꯄꯨꯛꯁꯦ ꯐꯅꯌꯥꯝ ꯍꯟꯊꯈ꯭ꯔꯦ
ꯀꯌꯥ ꯇꯥꯔꯒꯦ
ꯍꯨꯔꯤ ꯆꯥꯔꯝꯗꯕꯒꯗꯣ ꯈꯔ
ꯑꯣ
ꯆꯥꯛꯁꯦ ꯋꯦꯠ ꯍꯟꯊꯕꯁꯦ ꯄꯨꯛꯀꯩ ꯍꯥꯟꯅ
ꯎꯝ ꯑꯗꯨ ꯑꯩꯗꯤ ꯄꯨꯛ ꯍꯥꯟꯅꯒꯤꯁꯨ ꯑꯝꯇ ꯌꯥꯎꯗ
ꯑꯩꯗꯤ ꯀꯩꯅꯣ ꯑꯩꯈꯣꯏꯒꯤ ꯍꯤꯗꯥꯛ ꯀꯥꯞꯄꯁꯦ
ꯎꯝ
ꯁꯤ ꯌꯥꯝꯅ ꯀꯩꯅꯣ ꯇꯧꯋꯦꯕ ꯋꯦꯠꯁꯤ ꯍꯦꯟꯒꯠꯂꯦꯕ
ꯎꯝ ꯎꯛꯇꯤ ꯅꯣꯏꯗꯦꯕ ꯑꯩꯈꯣꯏꯗꯤ
ꯎꯝ
ꯑꯩꯗꯤ ꯃꯥꯏꯗ ꯍꯦꯛꯇ ꯄꯥꯛꯊꯣꯔꯛꯄ ꯃꯥꯏꯗ ꯑꯣꯏꯅ ꯆꯠꯂ
ꯎꯝ
ꯂꯩ ꯃꯥꯏ ꯆꯥꯎꯕꯅꯤꯅ ꯅꯣꯏꯔꯁꯨ ꯑꯗꯨ ꯃꯥꯟꯕꯗꯣ
ꯑ ꯁꯤꯤꯒꯔꯗꯤ ꯇꯥꯏꯑꯦ ꯏꯕ ꯃꯅ
ꯆꯦ ꯂꯣꯏꯨꯔꯥꯡꯅ ꯃꯥꯏ ꯇꯤꯛꯄꯅꯤꯅ ꯅꯣꯏꯕ ꯃꯥꯟꯗꯕ ꯐꯤꯗꯤ ꯃꯣꯏꯅ ꯍꯦꯟꯅ
ꯐꯤꯒꯔꯗꯤ ꯌꯥꯝ ꯇꯥꯏꯌꯦꯕ ꯐꯤꯒꯔꯗꯤ ꯊꯤ ꯇꯥꯏ ꯍꯥꯏꯁꯤꯗꯤ
ꯑ ꯑꯥ ꯇꯅꯤꯦ
ꯇꯥꯏꯌꯦꯦ ꯁꯦꯠꯇꯣꯛ ꯆꯥꯊꯣꯛ ꯅꯪꯒꯔꯝ ꯀꯥꯏ ꯆꯠꯀꯦ
ꯑꯩꯗꯣ ꯉꯔꯥꯡꯁꯦ ꯀꯌꯥꯝꯕꯒꯤ ꯌꯥ ꯁꯦꯝꯃꯨꯔꯦꯕꯗꯅꯀꯣ ꯌꯥ ꯁꯦꯝꯕꯗꯨꯁꯨ ꯂ ꯗꯣꯛꯇꯔꯒ ꯂꯣꯏ ꯈꯠꯅꯗꯅ ꯍꯜꯂꯛꯑꯦ ꯍꯇ ꯂꯥꯎꯍꯠꯅꯗꯅ ꯑꯩ ꯑ ꯆ ꯑꯗꯨ ꯅꯦ ꯊꯥ ꯇꯥꯔꯤꯛ ꯑꯍꯨꯝ ꯊꯥ ꯇꯔꯦꯠ ꯑꯅ ꯏꯔꯒ ꯆꯦ ꯄꯨꯔꯒ ꯆꯠꯂꯤꯗꯨꯕꯨ ꯃꯣꯏꯅ ꯇꯤꯛꯀꯦꯠ ꯀꯛꯑꯦ ꯅꯧꯅ ꯇꯤꯛꯀꯦꯠ ꯀꯛꯄꯗ ꯃꯤ ꯀꯨꯟꯃꯨꯛꯀꯤ ꯀ꯭ꯌꯨꯗꯣ ꯂꯦꯞꯄꯦ ꯑꯗꯨꯗꯨꯒ ꯆꯪꯉꯦ ꯄꯤꯁꯜꯂꯦ ꯑꯗꯨꯗꯨꯒ ꯃꯣꯏꯅ ꯑꯃꯨꯛ ꯉꯥꯛꯇꯪ ꯂꯩꯔ ꯄꯨꯊꯣꯔꯑꯒ ꯅꯪꯒꯤꯁꯦ ꯊꯥꯅꯤ ꯄꯥꯟꯅꯤꯅꯦ ꯍꯥꯏꯔꯒ ꯇꯔꯦꯠ ꯆꯠ ꯀꯛꯊꯂꯅꯤ ꯄꯥꯟꯅꯤ ꯏꯁ ꯁꯤꯜꯂꯞ ꯄꯨꯊꯣꯔꯄꯩ ꯋꯥꯅꯤ
ꯎꯝ
ꯃꯊꯪ ꯊꯥꯗ ꯑꯣꯏꯅ ꯂꯥꯛꯄꯤꯔꯛꯑꯣꯏ ꯅꯪꯁꯦ ꯃꯊꯪ ꯊꯥꯅꯦ ꯑꯇꯗꯤ ꯑꯩꯒꯤ ꯃꯆꯤꯟꯗꯣ ꯂꯥꯛꯇꯅ ꯥꯔꯤ ꯁꯤ ꯇꯔꯦꯠ ꯏꯔꯒ ꯅꯣꯏꯅ ꯀꯛꯊꯠꯂꯒ ꯅꯤꯄꯥꯥꯟ ꯅꯠꯇ꯭ꯔꯦꯠ ꯅꯣꯏꯅ ꯏꯁꯤꯜꯂꯛꯏꯁꯦ ꯍꯥ ꯊꯨꯖꯤꯟ ꯊꯤ ꯀꯥꯏꯅ ꯇꯧꯕꯕꯅꯦ ꯅꯩꯅ ꯗꯣꯛ ꯇ
ꯑꯝ
ꯁꯥꯎꯅꯤꯡꯉꯛꯑꯕꯗꯣ ꯍꯥꯏꯗꯤ ꯀ꯭ꯌꯨꯗꯣ ꯆꯥꯡꯅ ꯂꯦꯞꯄꯨꯔꯒ ꯏꯔꯥꯏ ꯂꯥꯏꯅ ꯍꯦꯛꯇ ꯃꯊꯪ ꯊꯥ ꯂꯥꯛꯑꯣ ꯍꯣꯏ ꯑꯅꯥꯕꯕꯨ ꯃꯊꯪ ꯊꯥꯡ ꯉꯥꯏꯕ ꯌꯥꯕ꯭ꯔꯥꯕ ꯑꯅꯥꯕ ꯌꯦꯡꯕ ꯂꯥꯛꯄꯅꯦꯕ ꯑꯩꯈꯣꯏꯒꯤ
ꯎꯝ ꯆꯤꯉ ꯃꯈꯥꯒꯤ ꯗꯤꯁꯄꯦꯟꯁꯔꯤꯗꯣ
ꯎꯝ
ꯑꯗꯩꯗꯨꯗ ꯂꯣꯏ ꯂꯩꯔꯕꯝꯅꯤ ꯌꯥꯝ ꯃꯤ ꯑꯁ ꯌꯥꯝ ꯃꯦꯟꯕ ꯂꯥꯛꯏꯕ ꯑꯗꯩ ꯀꯩꯅꯣ ꯇꯧꯕ ꯂꯏꯁꯦ ꯑꯗꯨꯝ ꯀ꯭ꯌꯨꯒ ꯂꯦꯡꯕ ꯗꯝ
ꯍꯣꯏ ꯕꯥ ꯑꯗꯨꯗꯩꯗꯨꯗ ꯑꯩꯁꯨ ꯍꯥꯏꯔꯦ ꯑꯗꯣ ꯑꯉꯥꯡ ꯃꯌꯥ ꯆꯤꯛꯄꯒꯤ ꯌꯦꯡꯉ ꯌꯦꯅ ꯂꯥꯛꯄꯅꯤ ꯌꯥ ꯆꯤꯛꯄꯁꯤꯕꯨ ꯊꯥ ꯑꯃ ꯉꯥꯏꯕ ꯌꯥꯕ꯭ꯔꯥ ꯅꯣꯏꯅ ꯉꯥꯡꯉꯤꯗꯣ ꯀꯩꯅꯣ ꯍꯥ ꯑꯩꯗꯤ ꯉꯁꯤ ꯌꯦꯡꯗꯕ ꯁꯨꯡꯌꯥꯏ ꯌꯥꯔꯣꯏ ꯑꯩꯗꯤ ꯉꯁꯤ ꯌꯦꯡꯅꯤ ꯁꯤꯅꯦꯕ ꯑꯩꯁꯨ
ꯑꯝ
ꯑꯩ ꯆꯦꯁꯦ ꯑꯩ ꯑꯩ ꯆꯦ ꯂꯧꯔꯣꯏ ꯑꯩꯗꯤ ꯉꯁꯤ ꯌꯦꯡꯅꯤ ꯁꯤꯅꯦꯕ ꯑꯩꯁꯨ
ꯍ
ꯌꯥ ꯑꯥ ꯃꯥꯒꯤ ꯅꯍꯥꯟ ꯌꯦꯡꯈꯤꯕ ꯗꯣꯛꯇꯔꯗꯣ ꯉꯁꯤ ꯂꯩꯇꯦ
ꯎꯝ
ꯑꯉꯥꯡꯅꯤ ꯌꯥ ꯆꯤꯛꯄꯒꯤꯅꯤ ꯌꯥ ꯆꯤꯛꯄꯒꯤꯁꯦ ꯑꯃꯅ ꯅꯠꯇ꯭ꯔꯗꯤ ꯌꯦꯡꯕ ꯁꯨꯡꯌꯥ ꯌꯥꯗꯕ꯭ꯔꯥ ꯑꯩꯗꯤ ꯉꯁꯤ ꯌꯦꯡꯕꯦ ꯑꯩꯗꯤ ꯆꯠꯂꯣꯏꯁꯅꯤ ꯀꯩꯁꯨ ꯋꯥꯥꯡꯈꯩ ꯂꯥꯛꯑꯒ ꯀ꯭ꯌꯨ ꯁꯥꯡꯈꯩ ꯂꯦꯞ ꯂꯩꯔꯨꯔꯒ ꯀꯩꯗꯧꯕ ꯌꯦꯦꯝꯃꯣꯏ ꯑꯗꯩꯗꯤ ꯌꯥ ꯆꯤꯛꯄꯒꯤ ꯍꯤꯗꯥꯛ ꯑꯣꯏꯅ ꯏꯖꯔꯒꯦ ꯏꯕꯤꯔꯛꯀꯅꯨ ꯍꯤꯗꯥꯛꯀ ꯑꯩꯈꯣꯏꯤꯗꯥꯛ ꯂꯣꯏ ꯈꯪꯉꯤ ꯌꯥ ꯆꯤꯛꯄꯒꯤ ꯍꯗ ꯃꯁꯛꯪꯉꯦꯈꯣꯏꯁꯨ
ꯁꯤꯅꯤ ꯍꯥꯏꯏꯁꯨꯣ
ꯎꯝ ꯀꯝꯄ꯭ꯂꯦꯟ ꯇꯧꯔꯨꯒꯦ ꯍꯥꯏꯒꯗꯧꯅꯦ ꯑꯗꯣ
ꯃꯥ ꯆꯥꯡ ꯇ ꯆ ꯍꯥꯏ
ꯀꯝꯄ꯭ꯂꯦꯟ ꯇꯧꯔꯨꯒꯦꯅ ꯑꯗꯨꯀꯥꯟꯗꯨꯗ ꯈꯪꯒꯗꯣꯏꯅꯦꯕ ꯃꯣꯏ ꯀꯤꯕꯅꯦꯕ ꯑꯗꯩ ꯌꯦꯡꯉꯛꯑꯦ
ꯇꯣ ꯍꯥꯞꯄꯒ ꯄꯤꯖꯈ꯭ꯔꯣ ꯍꯥꯏꯕ ꯆꯥꯛꯇꯣ ꯀꯥꯝꯊꯣꯛꯎꯑꯣꯣ ꯆꯥꯛ ꯌꯥꯝꯕꯗꯣ ꯀꯥꯝꯊꯣꯛꯑ ꯆꯦꯡ ꯆꯪꯉꯅꯤ
ꯁꯤꯁꯤꯡ ꯂꯩꯁꯥꯕꯤꯁꯤꯅ ꯆꯥꯛ ꯊꯣꯡꯤꯁꯤꯅ ꯑꯦꯗ ꯑꯩꯅ ꯌꯦꯠꯄꯧꯁꯨ ꯑꯩꯅ ꯂꯣꯏ ꯇꯥꯛꯏꯅꯦ
ꯎꯝ ꯑꯗꯨ ꯑꯣꯖꯥ ꯑꯐꯕ ꯀꯧꯏ ꯀꯩꯅꯣ
ꯑꯣꯝ
ꯑꯣꯖꯥ ꯐꯠꯇ꯭ꯔꯒꯗꯤ ꯑꯗꯨ ꯌꯥꯕ꯭ꯔꯥ ꯎꯝ
ꯇ ꯀꯥꯝꯒꯤꯦ ꯆꯥꯔꯁꯦ ꯀꯥꯝꯊꯣꯛꯑꯒꯦ ꯃꯤ ꯈꯨꯌꯥꯝꯗꯨꯒꯤ ꯆꯥꯛꯇꯣ ꯀꯥꯝꯊꯣꯛꯑꯗꯁꯦꯡꯅꯒꯅꯤ ꯍꯥꯏ
ꯍꯝ ꯍꯝ ꯑꯗꯨꯗꯤ ꯁꯠꯂꯛꯄ꯭ꯔꯥ ꯁꯠꯂꯛꯇꯕ꯭ꯔꯥ ꯀꯃꯥꯏꯅ ꯇꯧꯒꯦ
ꯍꯠꯇ꯭ꯔꯦ ꯀꯩꯝ ꯌꯦꯡꯉꯛꯇ꯭ꯔꯦ ꯍꯥꯏꯕ ꯍꯥꯎꯗꯅ ꯍꯜꯂꯛꯑꯦꯗꯅ ꯎꯝ ꯑꯗꯩ ꯌꯨꯝ ꯆꯪꯉꯨꯔꯦ ꯑꯩꯁꯦ ꯑꯁ ꯑꯩꯁꯨ ꯑꯗꯨꯒ ꯑꯉꯥꯡꯗꯣ ꯂꯩꯁꯥꯕꯤ ꯃꯆꯥꯅꯦꯕ ꯃꯥ ꯇꯤꯡ ꯑꯃ ꯌꯦꯉ ꯆ ꯂꯩꯒꯦ ꯆꯪꯒꯔꯤ ꯀꯥꯕꯅꯗ
ꯎꯝ
ꯀ꯭ꯌꯨꯗꯨ ꯂꯦꯞꯄꯝꯗꯕ ꯑꯣꯏꯗꯤ ꯑꯩꯁꯨ ꯁꯥꯎꯅꯤꯡꯉꯣꯏꯗꯕ ꯀ꯭ꯌꯨꯗ ꯅꯁꯥꯡꯅꯩ ꯇꯤꯛꯀꯦꯠ ꯀꯛꯄꯩ ꯂꯦꯞꯄꯨꯔꯒ ꯍꯩ ꯃꯊꯪꯒꯤꯅꯤ ꯍꯥꯏꯔꯗꯤ ꯑꯗꯩ ꯆꯦꯗꯨꯁꯨ ꯃꯣꯏꯅ ꯀꯛꯊꯠꯂꯒ ꯄꯤꯁꯜꯂꯛꯑꯦ ꯅꯣꯏꯒꯤ ꯍꯥꯟꯅꯒꯤ ꯊꯥ ꯇꯔꯦꯠ ꯏꯕ ꯑꯗꯣ ꯅꯨꯄꯥꯟ ꯏꯁꯜꯂꯒ ꯄꯨꯊꯣꯔꯛꯏꯅꯦ ꯍꯥꯏꯕ ꯆꯦꯗꯨꯗ
ꯎꯝ ꯎꯝ
ꯑꯗꯨꯏ ꯃꯆꯤꯡꯗ ꯀꯔꯈ꯭ꯔꯕ ꯍꯥꯏꯁꯦ ꯎꯝ ꯃꯣꯏ ꯁꯣꯏꯕ ꯑꯣꯏꯔꯝꯒꯅꯤ ꯅꯤ ꯀꯥꯏ ꯌꯥ ꯌꯦꯡꯕꯧ ꯊꯥ ꯊꯥ ꯂꯩꯔꯒ ꯌꯦꯡꯗꯕ꯭ꯔꯥ ꯁꯤꯅꯤꯗ ꯍꯥꯏꯗꯤ ꯌꯥ ꯌꯦꯡꯕ ꯍꯥꯏꯁꯤꯇꯕꯨ ꯆꯤꯛꯄ ꯅꯥꯕ ꯑꯃ ꯂꯥꯛꯄꯗꯒꯤ ꯌꯦꯡꯉꯤ ꯉꯥꯛꯇꯅꯤ ꯍꯥꯏꯕ
ꯃꯥꯅꯦ
ꯑꯗꯨꯗꯤ ꯃꯤ ꯐꯅꯌꯥꯝ ꯌꯦꯡꯕ ꯂꯥꯛꯁꯅꯨ ꯃꯌꯥꯝ ꯌꯦꯡꯕ ꯂꯥꯛꯄꯗꯨꯒꯤ ꯃꯣꯏ ꯑꯦꯗꯖꯁ ꯇꯧꯅꯕ ꯍꯣꯠꯅꯒꯗꯕꯅꯦꯕ
ꯃꯥꯅꯦ ꯃꯥꯅꯦ
ꯌꯨꯝ ꯆꯪꯉꯨꯔꯦ ꯌꯨꯝꯒꯤ ꯏꯃꯥꯒꯤ ꯏꯃꯥ ꯏꯔꯨ ꯂꯨꯖꯔꯝꯃꯦ ꯑꯗꯒꯤ ꯃꯐꯤ ꯃꯔꯣꯟ ꯂꯣꯏ ꯁꯨꯔꯝꯃꯦ ꯑꯃꯨꯛ ꯋꯥꯔꯕ ꯑꯩꯁ‌ꯦ ꯍꯂꯛ ꯀ‌ꯣꯛ ꯆꯤꯛ ꯆꯤꯛꯑꯕꯥ ꯏꯃꯥ ꯅꯥ ꯂꯩ ꯅꯥ ꯂꯩ ꯏꯃꯥ ꯏꯁꯇ꯭ꯔꯣꯛ ꯇꯧꯏ ꯁꯇ‌ꯣꯛ ꯍꯥꯏꯗꯤ ꯕ꯭ꯔꯦꯟꯗ ꯇꯧꯈꯤꯕ ꯕꯕꯥ ꯁꯤꯕꯩꯀꯥꯟꯗꯣ ꯑꯗ ꯁꯣꯞ ꯕ꯭ꯔꯦꯟꯗ ꯇꯧꯋꯤ ꯑꯗꯨꯗꯨꯒꯤ ꯈꯔ ꯅꯣꯔꯃꯦꯜ ꯇꯥꯗꯟ ꯂꯩ
ꯑꯁ
ꯑꯗꯨꯏ ꯃꯐꯤ ꯃꯔꯣꯟ ꯁꯨꯕ ꯏꯔꯨ ꯃꯥꯏꯊꯜꯂꯨꯖꯕ ꯑꯗꯨꯝ ꯆꯠꯂꯤꯅꯤ ꯑꯈ‌ꯣꯏ
ꯑꯥ
ꯕ꯭ꯂꯥꯡꯀꯦꯠ ꯐꯧ ꯌꯥꯎꯟ ꯁꯨꯔꯝꯃꯦ ꯉꯔꯥꯡꯗꯤ ꯏꯁꯇꯨꯇꯤ ꯇꯥꯔ ꯂꯩꯔꯝꯗꯅ ꯃꯣꯏꯒꯤ ꯏꯔꯨꯖꯕ ꯊꯣꯛꯑꯝꯃꯦ ꯃꯈꯣꯛ ꯃꯔꯨ ꯂꯣꯏ ꯆꯨꯝꯝꯊꯣꯛꯇꯅ
ꯄꯣꯇꯤꯁꯦ ꯉꯔꯥꯡꯗꯤ ꯑꯩꯈꯣꯏꯁꯨ ꯇꯥꯏꯅꯦ
ꯎꯝ ꯇꯥꯏ ꯍꯟꯗꯛꯇꯤ ꯇꯣꯇꯤꯁꯤꯦ ꯂꯤꯡ ꯂꯤꯡ ꯇꯥꯏꯀꯣ
ꯑ ꯑꯣ ꯐꯔꯦ ꯐꯔꯦ ꯊꯝꯃꯒꯦ ꯍꯣꯔꯦꯟ ꯑꯃꯨꯛ ꯎꯅꯔꯁꯤ ꯎꯝ ꯊꯝꯃꯦ ꯊꯝꯃꯦ